ꯅꯪꯒꯤ ꯑꯦꯌꯥꯔꯄꯤꯁ ꯂꯥꯏꯟ ꯍꯥꯞꯄꯗꯣ ꯂꯧꯊꯣꯛꯑꯣ ꯃꯈꯣꯟ ꯑꯃꯇ ꯇꯥꯗꯤꯌꯦ
ꯑꯩꯩ ꯉꯥꯡꯕꯁꯤ ꯇꯥꯕ꯭ꯔꯣ
ꯍꯧꯖꯤꯛꯇ ꯇꯥꯏꯑꯦ ꯉꯁꯥꯏꯒꯤꯗꯨ ꯇꯥꯗꯤꯌꯦ
ꯅꯪꯅ ꯑꯦꯌꯔꯄꯤꯁ ꯍꯥꯞꯄꯒꯤ ꯇꯥꯗꯕꯩ ꯖꯥꯠꯂ
ꯑꯩꯒꯤ ꯀꯥꯗ ꯑꯧ ꯑꯧ
ꯀꯩꯗꯧꯔꯦ
ꯄꯤꯔꯛꯑꯦ ꯍꯩꯅꯧꯗꯣ ꯑꯩ ꯇꯦꯕꯜꯗ ꯂꯩꯔꯦ ꯃꯄꯨꯅ ꯍꯨꯟꯗꯣꯛ ꯑꯝ ꯍꯩꯅꯧ ꯑꯃ ꯑꯩꯒꯤ ꯅꯥꯛꯇ ꯂꯩꯔꯦ ꯃꯄꯨꯅ
ꯊꯝꯃꯝꯃꯣ ꯑꯩ ꯑꯌꯨꯛꯇ ꯂꯧꯕ ꯂꯥꯛꯀꯦ
ꯃꯨꯜꯂꯗꯤ ꯑꯩ ꯆꯥꯊꯣꯛꯀꯦꯕꯨ
ꯎꯝ ꯆꯥꯊꯣꯛꯑꯣꯅ ꯑꯗꯣ ꯍꯥꯎꯕ꯭ꯔ ꯌꯦꯡꯉꯣ
ꯇꯜꯂꯦ
ꯃꯅꯨꯡꯗꯒ ꯈꯔ ꯃꯨꯟꯊꯣꯛꯄ ꯃꯟ ꯈꯪꯗꯦ ꯌꯦꯡꯉꯣ
ꯍꯌꯦꯡ ꯑꯣꯏ ꯈꯥꯏꯔꯒꯦ ꯍꯧꯖꯤꯛꯇꯤ ꯈꯥꯏꯔꯔꯣꯏ ꯀꯌꯥ ꯆꯥꯅꯤꯡꯕ ꯑꯣꯏꯗꯦ ꯈꯪꯗꯦ ꯃꯨꯟꯗ꯭ꯔꯁꯨꯅꯦ ꯃꯅꯨꯡꯗ ꯍꯪꯒ ꯄꯥꯟ ꯁꯥꯕꯤꯗꯣ ꯇꯧꯔꯝꯗꯧ ꯃꯥꯜꯂꯦ
ꯎꯝ ꯌꯥꯏꯅꯦ ꯑꯗꯨꯁꯨ
ꯌꯥꯝ ꯀꯟꯅ ꯁꯪꯉꯤ ꯀꯩꯁꯨ ꯌꯥꯝ ꯃꯨꯟꯗ꯭ꯔꯤ ꯑꯥꯎ ꯊꯥꯡꯅ ꯊꯤꯟꯗꯣꯔꯦ ꯏꯇꯣꯝꯇ ꯁ꯭ꯋꯥꯏꯗ ꯁꯥꯏ ꯁꯥꯏ ꯅꯣ ꯅꯣꯏꯒꯤ ꯃꯊꯛꯇꯨꯅ ꯑꯃꯨꯛꯀꯦꯟ ꯁꯥꯔꯝꯗꯧ ꯃꯥꯜꯂꯦ꯫ ꯑꯩꯔꯣ ꯑꯦꯟꯊ꯭ꯔꯣꯄꯣꯂꯣꯖꯤ ꯑꯦꯟꯊ꯭ꯔꯣꯄꯣꯂꯣꯖꯤ꯫ ꯅꯣꯏ ꯗꯤꯄꯥꯔꯠꯃꯦꯟꯁꯦ ꯀꯥꯏ ꯖꯒꯥ ꯂꯩꯒꯦ ꯑꯩ ꯈꯪꯗꯤꯌꯦ꯫
ꯈꯣꯏ ꯗꯤꯄꯥꯔꯠꯃꯦꯟꯖꯤꯅꯦ ꯕꯥꯏꯑꯣꯇꯦꯛ ꯂꯩꯕꯗꯣ ꯈꯪꯕ꯭ꯔꯥ꯫
ꯕꯥꯏꯑꯣꯇꯦꯛ ꯑꯣ ꯑꯣ ꯈꯪꯉꯦ ꯈꯪꯉꯦ ꯈꯪꯉꯦ꯫ ꯑꯗꯣꯝꯗ ꯂꯩꯗꯣꯏꯕ꯫ ꯏꯁ ꯂꯥꯞꯄꯤꯅꯦ ꯑꯗꯨꯗꯤ ꯅꯣꯏ ꯅꯥꯏꯟꯗꯩ ꯆꯠꯂꯗꯦ ꯑꯥ ꯃꯇꯣꯟꯗ꯫ ꯍꯣꯁꯇꯦꯜ ꯑꯔꯣꯏꯕꯁꯦ ꯂꯩꯁꯤꯜꯂꯒ ꯃꯇꯣꯟꯒꯤ ꯗꯤꯄꯥꯔꯠꯃꯦꯟꯗ ꯆꯠ__ ꯄꯗꯨꯗꯤ ꯅꯨꯡꯉꯥꯏꯔꯝꯒꯅꯤ꯫
ꯀꯥꯎꯕꯅꯦ ꯀꯥꯎꯕꯅꯦ ꯁꯤ ꯉꯥꯡ ꯌꯥꯗꯕꯅꯦ꯫
ꯎꯝ ꯅꯣꯏ ꯑꯗꯥꯏꯗ ꯂꯩꯕ ꯀꯩꯅꯣ ꯅꯃꯥꯟꯅꯕꯤ ꯑꯅꯤꯗꯨ ꯀꯩꯗꯧꯔꯤꯒꯦ꯫ ꯕꯤꯖꯤ ꯌꯥꯝ ꯀꯟ ꯑꯣꯏꯔꯝꯅꯤꯅꯦ ꯃꯣꯏꯁꯨ ꯑꯣ ꯑꯣ ꯑꯣ ꯑꯣ ꯑꯣ꯫
ꯈꯅꯥꯎꯁꯦ ꯑꯥꯏꯁ ꯀ꯭ꯔꯤꯝ ꯆꯥꯔꯨꯕꯗꯔ ꯈꯪꯗ ꯈꯅꯥꯎꯁꯦ ꯍꯥꯒꯠꯂꯦ꯫ ꯅꯪ ꯇꯨꯝꯃꯗꯣꯏꯔꯣ ꯊꯦꯡꯕ ꯐꯣꯟꯗꯤ꯫
ꯎꯝ꯫
ꯎꯝ꯫ ꯌꯥꯏ ꯌꯥꯏ ꯇꯨꯝꯃꯨꯔꯅꯨ ꯑꯌꯨꯛꯇ ꯑꯗꯨꯝ ꯇꯨꯝꯃꯤꯟꯅꯔꯁꯦ꯫
ꯐꯖꯔꯦ
ꯂꯣꯏ ꯋꯥꯅꯗꯣꯏꯅꯦ ꯀꯩꯅꯣ ꯅꯪꯊꯟꯗꯅꯠꯇꯤꯌꯦ꯫ ꯃꯥꯕꯨ ꯅꯝꯗꯅ ꯇꯨꯝꯍꯟꯗꯔꯣꯏ ꯇꯃ ꯇꯨꯝꯍꯜꯂꯣꯏ ꯈꯪꯅꯤ ꯅꯪ꯫
ꯇꯨꯝꯍꯟꯒꯅꯨ ꯇꯨꯝꯍꯟꯂꯨꯅꯣ ꯀꯅꯥꯅꯣ꯫ ꯇꯨꯝꯃꯜꯂꯨꯔꯅꯨ ꯅꯣꯏꯅꯃꯥꯟꯅꯕꯤꯗꯣ ꯐꯥꯔ ꯊꯝꯃ
ꯁꯥꯟꯅꯔꯣꯏꯌꯦ ꯑꯗꯨ ꯌꯦꯡꯅꯤꯡꯗꯤ ꯍꯥꯏꯌꯦ ꯅꯪꯁꯤ ꯏꯁꯄꯦꯟ ꯂꯩꯌꯦ ꯍꯥꯏꯌꯦ꯫ ꯗꯨ ꯃꯥꯅꯗꯤ ꯔꯣꯅꯥꯜꯗꯣꯇ ꯉꯥꯎꯔ ꯂꯩ ꯑꯩꯁꯦ꯫
ꯌꯥꯌꯦ ꯌꯥꯔꯦ ꯌꯥꯔꯦ ꯍꯣꯔꯦꯟ ꯌꯦꯡꯗꯔꯣ ꯕꯣꯟꯗꯣ ꯃꯥ ꯌꯦꯡꯕ ꯌꯦꯡꯗꯕ ꯅꯪꯗꯤ ꯌꯦꯡꯗꯣꯔꯕ ꯅꯠꯇ꯭ꯔꯣ
ꯎꯝ ꯑꯩꯗꯤ ꯌꯦꯡꯉꯅꯤ ꯉꯁꯤ
ꯅꯪ ꯈꯅꯥꯎꯗꯣ ꯅꯥꯔꯗꯤ ꯏꯁꯤꯡ ꯑꯁꯥꯕ ꯈꯔ ꯊꯛ ꯆꯜꯂꯣ ꯅꯪ ꯈꯅꯥꯎ ꯅꯥꯏ ꯍꯥꯏꯗꯣ ꯑꯩꯁꯨ ꯌꯥꯝ ꯅꯥꯒꯜꯂꯦ ꯑꯌꯤꯡꯕꯗ ꯆꯥꯕ ꯌꯥꯗꯦꯅꯦ ꯆꯥꯖꯅꯤꯡꯉꯤꯕ ꯑꯌꯤꯡꯕꯒ ꯂꯥꯎꯔꯤꯕ ꯊꯤꯕꯣꯡꯒ ꯀꯅꯥꯎꯒꯤ ꯐꯤꯕꯝꯒ ꯈꯔ ꯇꯧꯋꯦꯕ ꯑꯩꯁꯨ
ꯎꯝ ꯊꯛꯆꯜꯂꯨꯒꯦ ꯃꯣꯏ ꯃꯗꯨꯅꯤ ꯃꯣꯏꯅꯗꯤ ꯕꯣꯏꯂꯔ ꯂꯩꯇꯦꯅꯦ ꯇꯧꯔꯤꯁꯦ
ꯂꯩꯕ꯭ꯔꯥ ꯊꯛꯆꯟꯂꯨ ꯁꯤꯅꯊꯣꯛꯑꯣ ꯃꯣꯏꯅ ꯌꯥꯕ ꯌꯥꯗꯕ
ꯅꯠꯇꯦ ꯑꯩ ꯀꯥꯡꯈꯟꯗꯨꯗꯤꯅꯦ ꯑꯩꯅ ꯑꯃꯨꯛꯀ ꯑꯃꯨꯛ ꯃꯊꯛꯇ ꯌꯥꯝ ꯀꯥ ꯍꯦꯟꯅ ꯀꯥꯔꯨꯕꯩ ꯈꯪꯗꯦ ꯃꯈꯥꯗꯣ ꯑꯃꯨꯛ ꯆꯪ ꯌꯥꯗ꯭ꯔꯕ
ꯑꯣ ꯅꯪꯒꯤꯗꯨ ꯑꯣ ꯃꯊꯛꯇꯨ ꯋꯥꯡꯒꯤꯕꯩ ꯃꯈꯥꯗꯨ ꯌꯦꯞꯄꯛꯄꯗ ꯊꯨꯡꯗ꯭ꯔꯤꯔꯥ ꯀꯥꯡꯒꯟꯗꯣ
ꯑꯧ ꯑꯧ ꯑꯩꯒꯤꯗꯣ ꯑꯁ ꯀꯥꯡꯈꯟꯗꯣ ꯆꯩ ꯂꯩꯇꯕꯅꯤꯅ ꯕꯦꯔꯥ ꯌꯥꯝ ꯀꯥꯏꯅꯦ
ꯑꯗꯣ ꯍꯧꯖꯤꯛ ꯀꯥ ꯑꯍꯥꯡꯕ ꯊꯤꯌꯣ ꯑꯗꯨꯒ ꯀꯥꯡꯒꯟꯒꯤ ꯆꯩꯗꯣ ꯊꯤꯍꯧꯑꯣ ꯅꯪ ꯑꯗꯨꯝ ꯐꯪꯅꯤ ꯍꯥꯏꯗꯤ ꯀꯥꯒꯩꯗꯣ ꯃꯤ ꯑꯃꯃꯝꯇ ꯑꯌꯥꯝꯕ ꯂꯩꯅꯔꯝꯗꯣꯏ ꯃꯥꯜꯂꯦꯕ ꯍꯧꯖꯤꯛꯇꯣ ꯂꯣꯏꯅꯔꯛꯄꯒꯤ ꯃꯤ ꯍꯟꯅꯔꯛꯄꯒꯤꯀꯣ ꯑꯗꯨ ꯊꯤꯍꯧ ꯐꯪꯅꯤꯌꯦ ꯅꯣꯏ ꯅꯃꯥꯟꯅꯕꯤꯒꯩꯗꯨ ꯅꯣꯏ ꯅꯃꯥꯟꯅꯕꯤ ꯃꯆꯤꯟ ꯀꯟꯕꯤ ꯑꯃ ꯂꯩꯗꯨ ꯄꯨꯔ ꯊꯤꯌꯨ ꯑꯗꯨꯝ ꯐꯪꯉꯗꯣꯝꯅꯤ ꯃꯣꯏꯅ ꯊꯤꯕꯤꯌꯣꯌꯣ ꯑꯝꯇ ꯃꯣꯏꯅ ꯊꯤꯔꯗꯤ ꯐꯪꯉꯅꯤ
ꯍꯧꯖꯤꯛ ꯍꯧꯖꯤꯛꯄꯨꯗꯤ ꯊꯣꯛꯈ꯭ꯔꯕ ꯀꯅꯥꯝ ꯈꯪꯗꯦꯅꯦ ꯇꯧꯔꯤꯁꯦ
ꯑꯗꯣ ꯀꯥ ꯀꯥꯒꯩꯗꯅꯦ ꯆꯪꯉ ꯍꯪꯉꯣ ꯅꯣꯏꯒꯤ ꯃꯤꯒꯩꯁꯦ ꯆꯠꯇꯧꯕ ꯈꯣꯠꯇꯧꯕ ꯌꯥꯎꯕ꯭ꯔꯥ ꯌꯥꯎꯔꯗꯤ ꯑꯩ ꯁꯤꯒꯤ ꯆꯩꯁꯦ ꯂꯧꯍꯧꯒꯦ ꯀꯥꯡꯒꯜꯒꯤ ꯆꯩꯁꯦ ꯂꯧꯍꯧꯒꯦꯅ ꯍꯥꯏꯌꯣ
ꯌꯥꯔꯛꯀꯅꯤ
ꯑꯗꯨ ꯑꯗꯨꯁꯨ ꯍꯥꯏꯕ ꯌꯥꯏ
ꯎꯝ ꯑꯗꯨꯃꯥꯏꯅ ꯆꯪꯉ ꯆꯪꯉ ꯍꯪꯕ ꯑꯃ ꯅꯪ ꯅꯍꯥꯟꯒꯩ ꯅꯪ ꯐꯃꯨꯡꯗ ꯇꯨꯝꯗ꯭ꯔꯣ
ꯑꯩ ꯐꯃꯨꯡꯗ ꯇꯨꯝꯃꯦꯅ
ꯑꯣ ꯑꯍꯣ ꯑꯩꯗꯤ ꯅꯪ ꯅꯪ ꯀꯥꯡꯒꯟꯗꯨ ꯌꯦꯞꯄ ꯊꯨꯡꯗꯦꯅ ꯅꯣꯏ ꯅꯃꯥꯟꯅꯕꯤꯈꯣꯏ ꯀꯥꯗ ꯑꯗꯨꯝ ꯇꯨꯝꯕ꯭ꯔꯅ ꯈꯜꯂꯨꯕ ꯑꯗꯨꯒꯤꯅꯤꯗ ꯅꯪꯒꯤ ꯔꯨꯝꯃꯦꯠꯇꯨꯁꯨ ꯃꯤ ꯀꯥꯗ ꯇꯨꯝꯕ꯭ꯔꯣ ꯃꯥꯁꯨ ꯑꯁꯤꯗ ꯑꯗꯨꯝ ꯇꯨꯝꯕ꯭ꯔꯣ
ꯃꯥ ꯃꯥꯏ ꯀꯥꯗ ꯏꯕꯥꯅꯤ ꯇꯨꯃꯤꯟꯅꯩꯌꯦ
ꯑꯣ ꯔꯨꯝꯃꯦꯠꯇꯨꯒ
ꯃꯥꯅ ꯃꯥꯏ ꯕꯦꯠꯇ ꯑꯩꯅ ꯑꯩꯒꯤ ꯕꯦꯠꯇ ꯇꯨꯝꯃꯦ ꯑꯗꯨꯝ
ꯑꯣ ꯑꯣ ꯑꯣ ꯉꯁꯤꯗꯤ ꯃꯥ ꯃꯇꯣꯝ ꯇꯨꯝꯍꯧꯔꯝꯃꯅꯤ ꯑꯗꯨꯗꯤ
ꯎꯝ ꯃꯥꯁꯨ ꯗ꯭ꯔꯃꯥ ꯌꯦꯡꯍꯧꯔꯕꯅꯤ
ꯑꯩꯅ ꯑꯩꯅ ꯃꯉꯣꯟꯗꯨꯗ ꯃꯥꯁꯦ ꯑꯩ ꯅꯍꯥꯟ ꯍꯦꯛ ꯂꯥꯛꯄꯗꯒꯤ ꯀꯩꯁꯨ ꯀꯧꯅꯗꯦꯕꯀꯣ ꯅꯪ ꯂꯥꯛꯄꯗꯩꯗ ꯉꯁꯤ ꯉꯁꯤ ꯈꯛ ꯈꯛꯇꯪꯗꯅꯤ ꯑꯅꯤꯔꯛ ꯀꯧꯅꯔꯤꯁꯦ ꯉꯁꯥꯏꯁꯨ ꯍꯥꯏꯗꯤ ꯅꯪ ꯑꯩꯅ ꯅꯪ ꯍꯦꯛꯇ ꯍꯪꯕꯗꯅꯦ ꯅꯪ ꯂꯩꯇꯕ ꯇꯥꯏꯃꯤꯡꯗ ꯑꯣꯏꯕꯒꯤꯀꯣ ꯔꯦꯟ ꯃꯥ ꯂꯥꯛꯑꯒ ꯍꯥꯏꯒꯦ ꯑꯗꯨꯝ ꯍꯥꯏꯔꯛꯄ ꯈꯪꯉꯕ ꯑꯩ ꯅꯣꯛꯅꯤꯡꯉꯛꯄꯁꯤꯗꯤ
ꯍꯣꯏ ꯃꯥ ꯑꯩ ꯉꯁꯥꯏ ꯀꯨꯝꯊꯔꯛꯄ ꯀꯥꯟꯗ ꯍꯥꯏꯌꯦ ꯑꯈꯣꯏ ꯀꯩꯅꯣ ꯅꯥꯀꯟꯗꯨꯅ ꯅꯪ ꯍꯪꯕꯅꯦ ꯍꯪꯕꯅꯦ ꯗꯅ
ꯎꯝ ꯑꯅꯤꯔꯛꯗꯣ ꯅꯪ ꯍꯦꯛꯇ ꯂꯩꯔꯝꯗꯕ ꯍꯣꯏꯌꯦ ꯄꯨꯔ ꯕꯤꯖꯤꯅꯤ ꯉꯥꯛꯇꯪꯁꯦ ꯃꯌꯥꯝꯁꯦ ꯇꯧꯅꯔꯤꯁꯦ
ꯑꯗꯨꯅꯦ ꯀꯥꯟꯗꯕꯁꯤꯗꯅꯦ ꯑꯁ ꯍ ꯎꯝ ꯎꯝꯝ
ꯊꯥꯏꯅ ꯃꯃꯥꯡꯉꯩꯗ ꯀꯩꯅꯣꯒꯤ ꯋꯥꯔꯤꯗꯣ ꯇꯥꯔꯕꯣꯅꯪ ꯍꯅꯨꯕꯥ ꯍꯅꯨꯕꯤ ꯄꯥꯟ ꯊꯥꯕꯩ ꯋꯥꯔꯤꯗꯣ
ꯇꯥꯗ꯭ꯔꯤ ꯂꯤꯔꯣꯅꯦ
ꯑꯣ ꯑꯁ ꯅꯪ ꯇꯥꯔꯝꯗ꯭ꯔꯤꯕꯣꯏꯔꯦ ꯍꯅꯨꯕꯥ ꯍꯅꯨꯕꯤ ꯂꯩꯔꯝꯃꯦ ꯌꯦ ꯍꯅꯨꯕ ꯍꯅꯨꯕꯤ ꯂꯩꯕꯁꯤꯗ ꯌꯣꯡ ꯃꯌꯥꯝ ꯑꯃ ꯂꯥꯛꯑꯒ ꯀꯩꯅꯣ ꯑꯁ ꯀꯥꯎꯔꯦꯅꯦ ꯑꯩꯁꯨ ꯋꯥꯔꯤꯁꯦ ꯏꯃꯥ ꯄꯦꯝꯃ ꯌꯣꯛꯒꯩ ꯀꯩꯅꯣꯝꯃ ꯇꯧꯕꯒꯤ ꯃꯣꯏꯁꯤꯗ ꯆꯪꯉꯛꯄꯗ
ꯄꯥꯟꯁꯤ ꯍꯅꯨꯕ ꯍꯅꯨꯕꯤꯗꯨꯅ ꯉꯥꯜꯂꯒ ꯄꯤꯖꯩꯌꯦ ꯑꯩ ꯀꯥꯎꯔꯦ ꯑꯩ ꯋꯥꯔꯤꯁꯦ ꯄꯨꯡ ꯀꯥꯎ ꯀꯥꯎꯔꯦ ꯀꯥꯎꯔꯦ ꯌꯥꯔꯦ ꯑꯩ ꯋꯥꯔꯤꯁꯦ ꯀꯥꯎꯔꯦ ꯂꯤꯔꯔꯣꯏ ꯋꯥꯔꯤꯁꯤ ꯄꯨꯔꯥ ꯐꯩꯒꯩꯅ ꯆꯠꯁꯤꯜꯂꯛꯑꯅꯤ ꯑꯗꯨꯗꯨꯒ ꯄꯥꯟꯗꯨ ꯉꯥꯜꯂꯒ ꯄꯤꯖꯔꯦ ꯑꯗꯨꯒ ꯃꯊꯪꯒꯤ ꯅꯨꯃꯤꯠꯇ ꯑꯃꯨꯛ ꯌꯣꯡ ꯃꯌꯥꯝꯁꯦ ꯑꯩꯈꯣꯏꯒꯤ ꯃꯣꯏꯒꯤ ꯌꯣꯡꯒꯤ ꯅꯤꯡꯊꯧꯒꯁꯦ ꯇꯧꯔꯒ ꯑꯃꯨꯛꯀꯁꯨ ꯂꯥꯛꯄ ꯑꯃꯨꯛꯀꯁꯨ ꯄꯤꯖꯧꯋꯅ ꯑꯗ ꯃꯣꯏꯅ ꯄꯥꯟ ꯅꯠꯇꯕ ꯄꯥꯟꯒ ꯃꯥꯟꯅꯕ ꯌꯥꯝ ꯂꯦꯡꯕꯗꯣ ꯑꯗꯨ ꯑꯣꯏꯅ ꯄꯤꯖꯕ꯭ꯔꯥ ꯀꯩꯅꯣꯝ ꯇꯧꯕꯅꯤꯅꯦ ꯑꯩ ꯑꯗꯨ ꯑꯁ ꯀꯩꯅꯣ ꯋꯥꯔꯤꯁꯤ ꯄꯨꯔꯥꯗꯤ ꯂꯩꯔꯤ ꯄꯨꯔꯥꯗꯤ ꯂꯩꯔꯦ ꯅꯪꯁꯨ ꯋꯥꯔꯤ ꯃꯇꯦꯝ ꯂꯤꯔꯨꯗꯅ
ꯅꯪ ꯈꯪꯖꯕ
ꯑꯩ ꯋꯥꯔꯤꯁꯦ ꯀꯔꯤꯝ ꯈꯪꯗꯦꯅꯦ ꯇꯧꯔꯤꯁꯤꯕꯣ
ꯅꯣꯏ ꯃꯥꯅ ꯑꯉꯥꯡ ꯑꯣꯏꯔꯤꯉꯩꯗ ꯋꯥꯔꯤꯒ ꯑꯝꯇ ꯑꯥ ꯑꯥ ꯂꯤꯔꯣ ꯂꯤꯔꯣ
ꯋꯔꯤ ꯑꯃꯅꯦ
ꯎꯝ
ꯑꯁ ꯑꯩꯉꯣꯟꯗ ꯍꯥꯟꯅ ꯑꯉꯥꯡ ꯑꯃꯅ ꯂꯤꯔꯛꯄꯅꯦꯕꯀꯣ ꯊꯥꯏꯅ
ꯎꯝ
ꯃꯃꯥꯡꯉꯩꯗꯅꯦ ꯄꯨꯄꯨ ꯑꯃꯒ ꯒ꯭ꯔꯥꯟ ꯃꯥꯗꯔꯒ ꯒ꯭ꯔꯥꯟ ꯐꯥꯗꯔꯒ ꯂꯩꯔꯝꯃꯦ ꯍꯥꯏꯌꯦꯕꯀꯣ
ꯎꯝ
ꯑꯗꯨ ꯃꯕꯥꯅꯤꯁꯦ ꯑꯉꯥꯡ ꯑꯣꯏꯔꯤꯉꯩꯗꯒꯤ ꯁꯤꯒ꯭ꯔꯦ ꯍꯥꯏ
ꯑꯣ ꯑꯣ ꯑꯗꯨ ꯋꯥꯔꯤ ꯑꯃ ꯂꯩꯌꯦ ꯋꯥꯔꯤ ꯑꯃꯁꯨ ꯂꯩꯌꯦ ꯊꯥꯏꯅ ꯃꯃꯥꯡꯉꯩꯗꯅꯦ
ꯑꯥ
ꯅꯤꯡꯊꯧ ꯑꯃ ꯄꯥꯜꯂꯝꯃꯦꯌꯦ ꯅꯤꯡꯊꯧꯁꯦ ꯑꯗꯨꯝ ꯄꯥꯜꯂꯦ ꯑꯗꯨꯝ ꯄꯥꯜꯂꯦ ꯑꯗꯨꯝ ꯄꯥꯜꯂꯦ ꯑꯗꯨꯒ ꯂꯥꯁꯇ ꯃꯨꯜꯂꯒ ꯀꯦꯟꯈ꯭ꯔꯦ ꯅꯤꯡꯊꯧꯗ ꯗꯣ
ꯑꯁ ꯕꯦꯔꯥꯅꯤ ꯅꯪꯒꯤꯗꯨꯗꯤ
ꯑꯥ
ꯅꯪꯕꯨ ꯂꯥꯏꯔꯤꯛ ꯄꯥꯔꯔꯣꯏꯗ꯭ꯔꯣ ꯉꯁꯤ
ꯂꯥꯏꯔꯤꯛꯁꯦ ꯂꯥꯏꯔꯤꯛꯇꯤ ꯍꯣꯏ ꯑꯍꯤꯡꯗ ꯑꯣꯏ ꯄꯥꯔꯒꯦ ꯅꯣꯏꯅ ꯕꯣꯟ ꯌꯦꯡꯕ ꯃꯇꯝꯗꯣ ꯑꯗꯨ ꯑꯣꯏ ꯄꯥꯔꯒꯦ ꯂꯥꯏꯔꯤꯛ
ꯑꯥꯁ ꯃꯤ ꯃꯖꯥꯗꯤ ꯌꯥꯝ
ꯍꯣꯏ ꯍꯣꯏ ꯍꯣꯏ
ꯌꯥꯏꯀꯣ
ꯁꯨꯃꯥꯏꯟ ꯍꯥꯏꯕꯁꯦ ꯌꯥꯝ ꯅꯨꯡꯉꯥꯏꯕ ꯍꯥꯏꯇꯥꯔꯦ ꯄꯥꯔꯁꯨ ꯄꯥꯗ꯭ꯔꯁꯨ ꯑꯩ ꯄꯥꯅꯦꯅ ꯍꯥꯏꯕꯁꯦ ꯑꯩꯒꯤ ꯀꯥꯁꯤꯗ ꯅꯨꯡꯇꯤꯒꯤ ꯇꯤꯟ ꯑꯃꯃꯝ ꯑꯗꯨꯝ ꯊꯨꯡꯉꯩ ꯍꯥꯏꯕ ꯇꯤꯟꯖꯤ ꯋꯥꯠꯇꯦ ꯍꯥꯏꯕ ꯑꯩ ꯀꯥꯁꯦ ꯀꯩꯗꯧꯔꯝꯣ ꯈꯪꯗꯦ ꯑꯩ ꯍꯧꯖꯤꯛ ꯍꯥꯔ ꯇꯧꯔꯕꯅꯤꯀꯣ ꯇꯤꯟ ꯈꯨꯗꯤꯡꯃꯛ ꯑꯩꯅ ꯂꯣꯏ ꯍꯥꯠꯇꯧꯔꯕꯅꯦ ꯁꯤꯗ ꯀꯨꯔꯥꯛ ꯃꯆꯥ ꯑꯃꯁꯨ ꯄꯥꯏꯔꯦ ꯑꯩꯅ ꯌꯥꯝ ꯍꯩꯅꯗꯕ ꯎꯕꯗ ꯇꯤꯟ ꯀꯥꯡꯒꯤ ꯊꯕꯛꯁꯦ ꯅꯪ ꯑꯝꯇ ꯍꯥꯠꯀꯦ ꯂꯩꯌꯨꯀꯣ ꯇꯆ ꯀꯝꯗꯧꯕ ꯑꯦꯔꯥ ꯃꯤ ꯎꯁꯤꯠꯇꯕ
ꯁꯤꯗꯥꯕ꯭ꯔꯥ
ꯁꯤꯔꯦ ꯑꯩ ꯌꯥꯝ ꯍꯩꯅꯗꯦꯕ ꯉꯔꯥꯡꯁꯨ ꯇꯤꯟ ꯑꯃ ꯄꯥꯏꯁꯤꯜꯂꯦꯅ ꯇꯤꯟꯗꯣ ꯍꯥꯠꯂꯨꯔꯦ ꯑꯗꯨꯏꯗꯨꯒꯕ ꯅꯝꯊꯤꯔ ꯂꯩꯒ꯭ꯔꯦ ꯍꯥꯏꯕ ꯀꯥ ꯃꯅꯨꯡꯗꯣ ꯈꯪꯕ꯭ꯔꯥ ꯑꯗꯨꯅ ꯗꯟꯗ ꯑꯣ ꯑꯣꯏꯕ
ꯑꯣ ꯕꯍꯨꯕꯂꯤ ꯉꯁꯥꯏ ꯐꯣꯇꯣꯁꯤꯡꯗꯣ ꯊꯥꯔꯛꯑꯣ ꯉꯁꯥꯏ ꯐꯣꯇꯣꯁꯤꯡꯗꯣ ꯊꯥꯔꯛꯑꯣ ꯀꯩꯅꯣꯗꯣ ꯑꯦꯟꯓꯥꯡꯗꯣ ꯑꯗꯨꯝ ꯊꯝꯒꯅꯣ ꯍꯣꯔꯦꯟ ꯑꯌꯨꯛꯇ ꯀꯩꯅꯣ ꯇꯧꯔꯝꯃꯣꯏꯗ꯭ꯔꯥ ꯇꯧꯔꯝꯃꯣꯏ ꯁꯥꯕꯅꯤꯅ ꯀꯩꯅꯣ ꯇꯧꯔꯃꯗꯤ ꯄꯨꯝꯃꯝꯃꯗꯤ
ꯉꯁꯤꯒꯤ ꯅꯣꯏꯃꯥꯍꯣꯏꯒ ꯋꯥꯔꯤ ꯁꯥꯟꯅꯔꯕꯣ ꯅꯪꯕꯣ
ꯑꯩ ꯁꯥꯟꯅꯗ꯭ꯔꯤ ꯉꯁꯤꯒꯤ ꯅꯪ ꯁꯥꯟꯅꯔꯕꯣ
ꯁꯥꯅꯗꯦ ꯑꯈꯣꯏ ꯁꯨꯛꯁꯥꯟꯕꯨ ꯁꯥꯟꯅꯗꯩꯗ ꯑꯈꯣꯏꯗꯤ ꯀꯩꯅꯣ ꯍꯞꯇꯥ ꯑꯃꯗ ꯑꯃꯨꯔꯛꯀꯨꯝꯕ ꯁꯥꯟꯅꯔꯝꯅꯤ ꯈꯣꯏ ꯏꯃꯥ ꯏꯄꯥꯒ ꯋꯥꯔꯤ ꯀ꯭ꯌꯥ ꯁꯥꯟꯅꯗꯦ
ꯑꯩꯅ ꯄꯩꯁꯥ ꯂꯩ ꯗꯔꯀꯥꯔ ꯇꯥꯔꯛꯄ ꯈꯛꯇꯪꯗꯅꯦ ꯑꯩꯅ ꯃꯣꯏꯗ ꯀꯣꯜ ꯇꯧꯗꯣꯏꯁꯦ ꯅꯠꯇ꯭ꯔ ꯈꯣꯏꯗꯤ ꯇꯧꯅꯗꯦ
ꯃꯣꯏ ꯑꯦ ꯇꯤ ꯑꯦꯝꯅꯤꯅꯦ ꯑꯗꯨꯗꯤ
ꯑꯦ ꯇꯤ ꯑꯦꯝꯒꯤ ꯇꯥꯏꯠꯇꯅꯤꯅꯦ ꯅꯪꯒꯤꯁꯤꯕꯣ
ꯃꯣꯏꯕꯨ ꯑꯦ ꯇꯤ ꯑꯦꯝ ꯅꯠꯇ꯭ꯔꯗꯤ ꯀꯩ ꯑꯣꯏꯗꯣꯏꯔꯤꯒꯦ
ꯎꯝ ꯑꯦ ꯇꯤ ꯑꯦꯝ ꯇꯥꯏ ꯅꯤꯅꯦ ꯅꯪꯒꯤꯖꯤꯗꯤ ꯌꯥꯏꯅꯦ ꯑꯗꯨꯁꯨ
ꯌꯥꯕꯖꯥꯠꯅꯤ ꯌꯥꯕ
ꯎꯝ ꯅꯪꯗꯤ ꯄꯨꯡ ꯀ꯭ꯌꯥꯗ ꯇꯨꯡꯒꯦ
ꯑꯩꯗꯣ ꯍꯧꯖꯤꯛ ꯇꯨꯝꯅꯤꯡꯉꯥꯅꯤ ꯑꯩꯗꯣ ꯍꯧꯖꯤꯛꯇꯤ ꯇꯨꯝꯅꯤꯡꯉꯣꯏꯕꯀꯣ ꯂꯥꯏꯔꯤꯛ ꯐꯥꯛꯇꯣꯛꯎꯔꯗꯤ ꯑꯗꯨꯝ ꯇꯨꯝꯅꯤꯡꯉꯥꯅꯤ ꯑꯗ ꯑꯩꯅ ꯂꯥꯏꯔꯤꯁꯤ ꯄꯥꯛꯊꯣꯛꯑꯒ ꯇꯨꯝꯅꯤꯡꯍꯜꯂꯅꯤ ꯑꯗꯨꯒ ꯐꯣꯟ ꯌꯦꯡꯉꯒ ꯇꯨꯝꯃꯅꯤ ꯑꯩ ꯄꯨꯡ ꯉꯥꯏꯕ ꯂꯩꯇ꯭ꯔꯦ ꯍꯧꯖꯤꯛ ꯑꯩꯒꯤ ꯃꯤꯠꯅ ꯇꯨꯝꯅꯤꯡꯉꯛꯄꯒ ꯑꯩ ꯑꯗꯨꯝ ꯇꯨꯝꯃꯅꯤ
ꯐꯥꯛꯇꯣꯔꯣ ꯐꯥꯛꯇꯣꯔꯣ ꯑꯗꯨꯒ ꯇꯨꯝꯃꯨꯔꯣ
ꯌꯥꯀꯝꯒ ꯋꯥ ꯋꯥ ꯆꯜꯂꯤꯒꯦ ꯂꯥꯏꯔꯤꯛꯁꯤꯕꯨ ꯐꯥꯛꯇꯣꯛꯑꯗꯤ ꯑꯗꯨꯝ ꯆꯜꯂꯛꯄ ꯍꯥꯏꯇꯥꯔꯦ
ꯑꯗꯨꯅꯦꯀꯣ ꯍꯥꯏꯔꯤꯁꯦ ꯈꯪꯗꯦ ꯑꯦꯛꯖꯥꯝ ꯃꯌꯥꯁꯤꯗ ꯇꯧꯗꯕ ꯃꯈꯩꯁꯨ ꯇꯧꯅꯤꯡꯉꯛꯏ
ꯑꯦꯛꯖꯥꯝ ꯃꯌꯥꯝꯁꯤꯗ ꯊꯕꯛꯁꯦ ꯃꯅꯝ ꯃꯅꯝꯅꯤ ꯇꯧꯈꯠꯂꯛꯏꯕꯁꯦ ꯃꯈꯜ ꯃꯈꯜ ꯄꯦꯜꯂꯕꯅꯤ
ꯅꯪ ꯅꯃꯥꯟꯅꯕꯤ ꯁꯤꯅꯅꯦ ꯑꯦꯛꯖꯥꯝ ꯃꯌꯥꯗ ꯅꯪ ꯁꯤ ꯑꯦꯛꯖꯥꯝ ꯃꯌꯥꯗꯒ ꯗꯤꯁꯇꯔꯕ ꯇꯧꯅꯤꯡꯉꯥꯏ ꯄꯣꯠ ꯆꯩ ꯑꯃ ꯑꯗꯨꯝ ꯍꯥꯞꯄꯤꯔꯤꯅꯦ
ꯃꯥꯅꯦ ꯃꯥꯅꯦ ꯐꯔꯦ ꯐꯔꯦ ꯅꯪ ꯕꯣꯜ ꯌꯦꯡꯖꯔꯣꯀꯣ ꯎꯝ ꯎꯝ ꯎꯝ ꯊꯝꯃꯣ ꯊꯝꯃꯣ ꯎꯝ